ꯑꯣ ꯇꯥꯏꯌꯦ
ꯌꯥꯝ ꯐꯖꯅ ꯍꯥꯏꯕꯤꯔꯛꯑꯦꯀꯣ ꯍꯜꯂꯣꯗꯣ
ꯐꯖꯅ ꯍꯦꯕꯤꯌꯦ ꯑꯗꯣ ꯔꯤꯡ ꯀꯨꯏꯅ ꯆꯠꯍꯜꯂꯦ ꯁꯠ ꯄꯥꯏꯈꯠꯇꯦ ꯀꯩꯒꯤꯅꯣ ꯊꯕꯛ ꯌꯥꯝ ꯆꯤꯟꯕ ꯇꯥꯏꯞꯇ
ꯅꯠꯇꯦ ꯑꯩꯗꯣ ꯂꯥꯛꯇꯕ ꯉꯥꯏ ꯉꯥꯏꯔꯤꯕꯅꯦ ꯑꯩ ꯀꯩꯗꯧꯔꯒꯦ
ꯑꯩꯉꯣꯟꯗꯗꯤ ꯀꯨꯏꯅ ꯆꯠꯂꯦ ꯀꯩꯅꯣ
ꯑꯗꯣ ꯈꯔ ꯊꯥꯞꯄꯒꯤ ꯑꯣꯏꯔꯝꯒꯅꯤ ꯑꯗꯨꯝ ꯈꯔ ꯃꯇꯝ ꯂꯧꯕ ꯑꯣꯏꯔꯝꯒꯅꯤ ꯈꯔ ꯊꯥꯞꯄꯒꯤꯀꯣ
ꯎꯝ ꯑ ꯀꯩꯗꯧꯔꯤꯒꯦ
ꯑꯩ ꯍꯣꯁꯄꯤꯇꯥꯜ ꯆꯠꯂꯨꯔꯦ ꯑꯗꯨꯒ ꯍꯜꯂꯛꯂꯒ ꯄꯣꯊꯥꯔꯝꯕꯅꯦ
ꯎꯝ ꯆꯥꯛꯇꯤ ꯆꯥꯔꯕꯣ
ꯑꯩ ꯆꯥꯛ ꯆꯥꯔꯦ ꯍꯣꯏ ꯑꯗꯨꯝ ꯅꯪꯗꯤ
ꯑꯩ ꯑꯩꯁꯨ ꯆꯥꯔꯦ ꯑꯩꯗꯤ ꯉꯟꯅ ꯆꯥꯏꯑꯦ
ꯑꯣ
ꯄꯨꯡ
ꯉꯟꯅ ꯆꯥꯔꯒꯗꯤ ꯉꯟꯅ ꯆꯥꯕ ꯃꯤꯁꯤꯡꯁꯦ ꯍꯛꯆꯥꯡ ꯐꯕꯅꯤ ꯃꯣꯏꯁꯦ ꯌꯥꯝꯅ ꯔꯣꯇꯤꯟ ꯔꯣꯇꯤꯟ ꯔꯣꯇꯤꯟꯗꯀꯣ ꯆꯞ ꯆꯥ ꯃꯇꯝ ꯆꯞ ꯆꯞ ꯆꯥꯅ ꯆꯥꯕꯤꯅꯦꯕ ꯃꯣꯏꯁꯦ
ꯍꯛꯆꯥꯡꯗꯣ ꯐꯕꯅ ꯂꯣꯏꯔꯦ ꯅꯨꯡꯁꯤꯠ ꯈꯔ ꯀꯜꯂꯛꯑꯗꯤ
ꯈꯣꯏꯅ ꯈꯣꯏꯅ ꯆꯥꯅꯤꯡꯕ ꯃꯇꯝꯗ ꯆꯥꯕ ꯑꯁꯤ ꯐꯠꯇꯦꯕꯀꯣ ꯅꯣꯏꯗꯤ ꯇꯥꯏꯃꯤꯡꯗ ꯆꯥꯕꯤꯅꯦꯕ ꯉꯟꯅ ꯆꯥꯅꯤꯗꯣ ꯆꯥꯔꯤꯗꯣ
ꯍꯟꯗꯛ ꯌꯨꯝꯗ ꯂꯩꯕꯒꯤ ꯉꯟꯅ ꯆꯥꯏꯌꯦ ꯉꯟꯅ ꯇꯨꯝꯃꯦ
ꯎꯝ ꯐꯩꯌꯦ ꯑꯗꯣ ꯅꯈꯣꯟ ꯍꯥꯏꯔꯣ ꯍꯥꯏꯔꯣ
ꯑ ꯍꯥꯟꯅ ꯍꯥꯏꯔꯛꯑꯣ
ꯅꯪꯒꯤ ꯅꯈꯣꯟꯗꯣ ꯇꯥꯕ ꯅꯨꯡꯉꯥꯏꯌꯦ ꯍꯥꯏꯕꯗꯤ ꯌꯥꯝ ꯁꯦꯡꯉꯦ ꯕꯣꯏꯁ ꯕꯣꯁꯇꯣ ꯏꯁꯩꯥ ꯏꯁꯩ ꯐꯖꯅ ꯁꯛꯂꯝꯒꯗꯧ ꯃꯥꯜꯂꯦ ꯅꯪ
ꯁꯛꯇꯦ ꯢꯁꯩ ꯁꯛꯄ ꯁꯛꯄ ꯍꯩꯇꯦ ꯢꯁꯩ ꯁꯥꯛꯄ ꯉꯥꯝꯗꯦ
ꯏꯁꯩ ꯁꯛꯂꯝꯒꯅꯦꯕ ꯅꯪ ꯁꯛꯂꯗꯤ ꯈꯤꯇꯪ ꯇꯥꯕ ꯅꯨꯡꯉꯥꯏꯒꯅꯤ ꯅꯪꯒꯤ ꯈꯣꯟꯖꯦꯜꯗꯣ
ꯋꯥꯔꯤꯗꯤ
ꯎꯝ ꯁꯨꯔꯒ ꯈꯔ ꯁꯨꯅ ꯄꯥꯟꯁꯤꯜꯂꯦ ꯁꯨꯔꯒ ꯈꯔ ꯈꯔ ꯁꯨꯔꯀ ꯄꯥꯜꯁꯟꯂꯗꯤꯀꯣ
ꯑꯥ
ꯀꯥꯞꯀꯅꯤ ꯀꯣ
ꯈꯪꯗꯦꯗ ꯈꯪꯗꯦꯗ ꯑꯩꯗꯤ
ꯅꯣꯏ ꯢꯕꯦꯝꯃꯁꯦ ꯀꯔꯤ ꯀꯔꯤ ꯍꯣꯠꯅꯕꯤꯔꯤꯕꯅꯣ ꯀꯩ
ꯍꯣꯠꯅꯕꯒꯤ ꯋꯥꯔꯤꯗꯣ ꯂꯦꯞ ꯂꯦꯞ ꯂꯦꯞꯁꯦ ꯍꯣꯠꯅꯕ ꯑꯝꯇ ꯂꯩꯇꯦ ꯍꯣꯠꯅꯗꯦ
ꯂꯩꯗꯅ ꯍꯣꯠꯅꯕ ꯍꯥꯏꯗꯤ ꯀꯔꯤ ꯀꯩꯗꯧꯔꯤꯕꯅꯣ
ꯀꯤꯝ ꯇꯧꯗꯦ ꯀꯤꯝ ꯇꯧꯗꯦ ꯌꯨꯝꯗ ꯂꯩ ꯆꯨꯝꯅ ꯑꯩꯗꯤꯀꯣ ꯆꯥꯛ ꯌꯥꯝ ꯆꯥꯔꯁꯨ ꯊꯤꯕꯣꯡ ꯌꯥꯝ ꯂꯥꯎꯔꯁꯨ ꯅꯣꯏꯔꯛꯇꯦꯕ ꯅꯣꯏ ꯌꯥ ꯗꯦꯕ ꯌꯥꯝ ꯀꯪꯉꯦꯕ ꯑꯗꯨꯅ ꯃꯤꯅ ꯍꯥꯏꯔꯛꯏꯅꯤ ꯅꯨꯡꯁꯤꯠ ꯈꯔ ꯀꯟꯅ ꯁꯤꯜꯂꯛꯑꯗꯤ ꯃꯄꯥꯟ ꯊꯣꯛꯀꯅꯨꯀꯣ ꯄꯥꯏꯈꯤꯅꯤ ꯅꯨꯡꯁꯤꯠꯅ ꯄꯨꯈꯤꯅꯤꯅ
ꯑꯁ ꯍꯥꯢꯃ ꯍꯥꯏꯃ ꯍꯥꯏꯃ ꯂꯣꯏꯔꯦꯗꯅ ꯑꯗꯨꯗꯤ ꯀꯔꯤ
ꯃꯔꯣꯏ ꯍꯥꯞꯄꯒ ꯍꯥꯏꯕꯅꯤꯗꯅꯦ
ꯎ ꯃꯥꯅꯦ ꯑꯗꯣ ꯀꯔꯤꯒꯤꯅꯣꯕ ꯑꯗꯨ ꯍꯥꯏꯗꯤ ꯑꯗꯨꯝ ꯆꯥꯔꯁꯨ ꯑꯗꯨꯝ ꯀꯩꯅꯣ ꯇꯧꯔꯦꯗꯅ
ꯈꯪꯗ꯭ꯔꯦ ꯑꯗꯨꯗꯤ ꯍꯌꯦꯡꯋꯥꯏ ꯑꯍꯟ ꯑꯣꯏꯔꯀꯥꯟꯗ ꯌꯨꯝ ꯄꯥꯜꯂꯀꯥꯟꯗ ꯅꯣꯏꯔꯛꯀꯗꯧꯕ ꯃꯥꯜꯂꯦ
ꯍꯣꯏ ꯍꯣꯏ ꯍꯣꯏ ꯇꯧꯕꯅꯦ ꯇꯧꯕꯅꯦ ꯂꯩꯁꯥꯗ ꯂꯩꯁꯥꯔꯤꯉꯩꯗ ꯀꯪꯕꯁꯤꯡꯁꯦ ꯃꯌꯥꯝ ꯀꯪꯕꯁꯤꯡꯁꯦ ꯌꯨꯝ ꯄꯥꯟꯕꯗ ꯈꯪꯗꯦ ꯚꯤꯇꯥꯃꯤꯟ ꯐꯪꯕ ꯀꯩ ꯐꯪꯕꯩꯅꯣ
ꯍꯥꯏꯗꯤ ꯃꯁꯥ ꯐꯒꯠꯂꯛꯄꯩꯅꯦꯕ ꯃꯣꯏ ꯑꯅꯝꯕ ꯑꯩꯅ ꯎꯕꯁꯦꯀꯣ
ꯑꯥ
ꯐꯩꯌꯦ ꯑꯗꯨꯝ ꯀꯩꯁꯨ ꯀꯥꯏꯗꯦ ꯌꯨꯝ ꯈꯔ ꯉꯟꯅ ꯄꯥꯟꯁꯤꯜꯂꯣ
ꯆꯠꯂꯣꯍꯦ ꯑꯗꯨꯕꯨ ꯑꯗꯨꯗꯤ ꯉꯜꯂꯤꯍꯦ ꯌꯨꯝ ꯄꯥꯟꯒꯗꯕ ꯑꯩꯗꯤ ꯆꯍꯤ ꯑꯥ ꯀꯨꯟ ꯇ꯭ꯋꯦꯟꯇꯤ ꯋꯥꯟ
ꯌꯥꯔꯦ ꯀꯩꯅꯣ ꯑꯗꯨꯗꯤ ꯁꯔꯀꯥꯔꯅ ꯑꯗꯨꯝ ꯌꯥꯔꯕꯅꯦ ꯀꯩꯅꯣ ꯃꯣꯢꯁꯤ ꯌꯥꯔꯦ ꯁꯔꯀꯥꯔꯅ ꯁꯔꯀꯥꯔꯅ ꯌꯥꯕ ꯍꯥꯏꯁꯦ ꯅꯪꯁꯨ ꯑꯗꯨꯝ ꯌꯥꯐꯝ ꯊꯣꯛꯄ ꯅꯠꯇ꯭ꯔꯣ
ꯎꯝ ꯌꯥꯗꯦ ꯍꯧꯖꯤꯛ ꯉꯟꯅ ꯌꯨꯝ ꯄꯥꯟꯊꯣꯛꯑꯗꯤ ꯑꯩ ꯋꯥꯔꯣꯏꯗ꯭ꯔꯣ ꯉꯟꯅ ꯍꯧꯒꯠꯀꯅꯤ ꯆꯥꯛ ꯅꯨꯡꯇꯤꯒꯤ ꯊꯣꯡꯉꯅꯤ ꯑꯁ ꯇꯜꯂꯦ ꯉꯝꯃꯔꯣꯏ ꯌꯨꯝꯗꯒ ꯌꯨꯝꯗꯒ ꯊꯕꯛ ꯇꯧꯗꯕ ꯃꯤꯅ ꯌꯨꯝ ꯄꯥꯟꯕ ꯑꯁ ꯉꯝꯃꯔꯣꯏ ꯑꯩ
ꯑꯗꯣ ꯅꯪ ꯉꯟꯅ ꯉꯟꯅ ꯍꯧꯒꯠꯂꯦ ꯁꯤ ꯉꯟꯅ ꯍꯧꯒꯠꯂꯒ ꯆꯥꯛ ꯌꯦꯟꯁꯥꯡ ꯆꯥ ꯁꯦꯝꯃꯤꯗꯣ ꯑꯁ ꯏꯄꯨꯔꯣꯏꯕꯒꯤ ꯇꯧꯔꯤꯕꯅꯤꯀꯣ ꯀꯥꯏꯅ ꯑꯩ ꯏꯆꯥ ꯏꯆꯥꯒꯤꯗꯃꯛꯇꯅꯦꯀꯣ ꯑꯗꯨ ꯋꯥꯈꯜꯗꯣ ꯑꯃꯨꯛ ꯅꯨꯡꯉꯥꯏꯕ ꯐꯥꯎꯗꯣꯏꯅꯤꯅꯦ
ꯑꯗꯨꯗꯤ ꯑꯩ ꯇꯨꯝ ꯁꯤꯠ ꯐꯥꯔꯔꯣꯏ ꯑꯗꯨꯒꯤ ꯅꯥꯔꯅꯤ ꯅꯥꯅ ꯅꯥꯒꯟꯕꯅꯤ
ꯎꯝ ꯇꯧꯅꯨꯗ ꯅꯪ ꯈꯪꯗꯕꯩꯅ ꯌꯨꯝ ꯄꯥꯟꯕꯁꯤꯡꯒꯤ ꯅꯨꯡꯉꯥꯏꯕꯗꯣ ꯅꯪ ꯈꯪ ꯅꯪ ꯁꯨꯝ
ꯃꯣꯏ ꯌꯨꯝ ꯄꯥꯟꯕꯒꯤ ꯅꯨꯡꯉꯥꯏꯕꯗꯣ ꯅꯪ ꯈꯪꯗꯕꯒꯤ ꯑꯁ ꯌꯨꯝ ꯄꯥꯜꯂꯅꯨꯀꯣꯅ ꯑꯗꯨꯃꯥꯏꯅ ꯅꯣꯏꯗ ꯍꯥꯏꯖꯤꯟꯕꯗꯣ ꯑꯗꯨ ꯍꯥꯏꯕ ꯋꯥꯅꯦ ꯃꯣꯏꯗꯤ ꯅꯨꯡꯉꯥꯏꯔꯤꯕꯅꯦ
ꯑꯩ ꯈꯪꯉꯦꯕ ꯏꯃꯥꯟꯅꯕꯤ ꯈꯔ ꯉꯟꯅ ꯌꯨꯝ ꯄꯥꯟꯈꯤꯕ ꯍꯣꯏ ꯅꯨꯡꯉꯥꯏꯕ ꯃꯌꯨꯝꯗ ꯄꯥꯟꯕꯗꯤ ꯑꯗꯨꯝ ꯅꯨꯡꯉꯥꯏꯌꯦ ꯉꯟꯅ ꯄꯥꯜꯂꯁꯨꯀꯣ ꯑꯗꯨꯕꯨ ꯃꯣꯏꯒꯤ ꯏꯃꯨꯡ ꯑꯋꯥꯕ ꯏꯃꯨꯡꯁꯨ ꯂꯩꯗꯅ
ꯎꯝ
ꯑꯗꯨꯝꯕ ꯄꯥꯜꯂꯗꯤ ꯋꯥꯏꯑꯦꯕ ꯑꯩꯅ ꯎꯔꯦꯕ ꯑꯩ ꯃꯤꯠꯇ ꯑꯗꯨ ꯇꯜꯂꯤꯕ ꯑꯩꯗꯤ
ꯑꯗꯨꯗꯤ ꯅꯨꯄꯥ ꯈꯔ ꯌꯨꯝ ꯑꯗꯨꯗꯤ ꯈꯔ ꯅꯨꯡꯉꯥꯏꯕꯗ ꯑꯗꯨꯝ ꯌꯦꯡꯉꯒ ꯀꯩꯅꯣ ꯇꯧꯕ ꯌꯥꯔꯦꯗꯅꯀꯣ
ꯌꯦꯡꯗ꯭ꯔꯁꯨ ꯌꯥꯔꯦ ꯑꯗꯨꯗꯤ ꯂꯩꯔꯤ ꯀꯥꯏꯅ
ꯋꯥꯎ ꯌꯥꯏ ꯌꯥꯏ ꯌꯥꯏ
ꯑ
ꯍꯣꯏꯗ ꯂꯩꯁꯥꯕꯤ ꯈꯔ ꯁꯛꯄꯨ ꯐꯖꯔꯕꯗꯤꯀꯣ
ꯎꯝ ꯁꯛ ꯐꯖꯥꯗ꯭ꯔꯁꯨ ꯂꯣꯏ ꯁꯛ ꯐꯖꯥꯔꯁꯨ ꯊꯤꯔꯁꯨ ꯂꯩꯕꯅꯦꯍꯦ ꯃꯤ ꯂꯣꯏꯅꯃꯛꯀꯤ
ꯑꯗꯨ ꯑꯣꯏꯔꯁꯨ ꯂꯩꯗꯅ ꯑꯗꯨꯝ ꯈꯔ ꯅꯨꯡꯉꯥꯏꯕ ꯏꯃꯨꯡꯅꯗꯣ ꯈꯔ ꯀꯥꯞꯁꯤꯜꯂ ꯀꯩꯅꯣ ꯈꯣꯡ ꯈꯨꯠ
ꯑꯗꯣ ꯑꯍꯟꯗꯨꯗꯤ ꯀꯣꯏꯅꯤꯡꯉꯦꯕ ꯑꯗꯨ ꯑꯣꯏꯔꯁꯨ ꯑꯍꯟ ꯀꯣꯏꯕꯁꯦ ꯑꯃꯨꯛ ꯅꯨꯡꯉꯥꯏꯇꯕ ꯍꯥꯏꯁꯦ ꯑꯩꯈꯣꯏ ꯂꯩꯁꯥ ꯑꯉꯥꯡ ꯑꯣꯏꯕꯁꯦ ꯀꯦꯝ ꯈꯟꯕꯤꯗꯦꯕ ꯆꯠꯂꯁꯦ ꯒꯥꯏ ꯍꯥꯏꯔꯛ ꯍꯥꯏꯔꯛꯄ ꯃꯤ ꯂꯩꯗꯅ ꯑꯩꯉꯣꯟꯗꯗꯤ ꯍꯥꯏꯔꯛꯇ꯭ꯦꯀꯣ ꯍꯧꯖꯤꯛ ꯐꯥꯎꯗꯤ ꯑꯗꯨꯕꯨ ꯍꯥꯏꯕ ꯃꯤ ꯂꯦꯏꯌꯦ
ꯎꯝ ꯑꯍꯟ ꯑꯣꯏꯕꯁꯦ ꯅꯨꯡꯉꯥꯏꯕꯅꯦ ꯑꯍꯟꯁꯦ ꯍꯥꯏꯕꯗꯤ ꯀ ꯑꯍꯟ ꯍꯥꯏꯕꯗꯤ ꯑꯍꯟ ꯍꯥꯏꯁꯦ ꯆꯍꯤ ꯀꯌꯥ ꯁꯨꯕꯅꯣ ꯑꯍꯟ ꯍꯥꯏꯁꯦ ꯑꯩ ꯆꯍꯤ ꯌꯥꯡꯈꯩꯒꯨꯝꯕꯔꯣ
ꯆꯠꯂꯣꯍꯦ ꯆꯍꯤ ꯂꯩꯩꯗꯤ ꯍꯦꯃꯟꯗ꯭ꯔꯣ ꯆꯍꯤ ꯇ꯭ꯋꯦꯟꯇꯤ ꯅꯥꯏꯟ ꯊꯥꯔꯇꯤꯒꯨꯝꯕ ꯑꯩꯉꯣꯟꯗꯒꯤ ꯆꯍꯤ ꯇꯔꯥꯃꯨꯛ ꯍꯦꯜꯂꯁꯨ ꯀꯩꯁꯨ ꯀꯥꯏꯗꯦ ꯇꯔꯥ ꯇꯔꯥꯒ ꯃꯥꯄꯜꯒ ꯑꯗꯨꯅꯕꯨ ꯍꯦꯟꯅ ꯄꯥꯝꯃꯦ
ꯁꯝꯅꯕ ꯍꯥꯏꯔꯗꯤ ꯑꯩꯒꯨꯝꯕꯕꯁꯤ ꯆꯞ ꯆꯥꯕꯅꯤ ꯅꯪ
ꯋꯥ
ꯆꯦꯡꯕꯅꯦ ꯑꯩꯁꯦ ꯍꯧꯖꯤꯛ ꯆꯍꯤ ꯀꯨꯟ ꯀꯨꯟꯊ꯭ꯔꯥ ꯍꯨꯝꯗꯣꯏꯅꯦꯕ ꯑꯩꯁꯦ ꯍꯧꯖꯤꯛꯁꯦ ꯑ ꯆ ꯍꯣꯏ ꯆ ꯆꯞ ꯃꯅꯗ꯭ꯔꯣ
ꯄꯆꯔꯣ
ꯑꯗꯨꯝ ꯗꯥ ꯀꯥꯏ ꯀꯧꯕ ꯁꯦꯁ ꯋꯥꯔꯤꯅ
ꯇꯥꯃꯣ ꯀꯥꯏꯅ ꯀꯧꯔꯛꯎꯔ
ꯀꯅꯥ ꯈꯥꯡꯉꯤ ꯅꯠꯇ꯭ꯔꯣ ꯎꯝ ꯑꯗꯣ ꯐꯕꯅꯤꯗ ꯒ꯭ꯌꯥꯟ ꯇꯥꯕꯅꯤꯗ ꯍꯥꯏꯕꯗꯤꯀꯣ ꯑꯗꯨꯝ ꯒꯌꯥꯟ ꯇꯥꯕꯅꯤ ꯍꯥꯏꯕꯗꯤ ꯆꯊꯠ ꯆꯀꯠ ꯇꯧꯕꯗꯣ ꯀꯩꯁꯨ ꯂꯩꯔꯣꯏ ꯑꯗꯨꯒ ꯑꯗꯨꯝ ꯑꯩꯈꯣꯏꯁꯨ ꯇꯧꯅꯤꯡꯗꯦ ꯅꯣꯏꯁꯨ ꯇꯧꯕꯤꯒꯅꯨ
ꯑꯩꯗꯤ ꯑꯩꯗꯤ ꯑꯩꯗꯤ ꯍꯥꯏꯗꯤ ꯆꯀꯠ ꯆꯀꯠ ꯌꯥꯝ ꯇꯧꯕꯅꯦ ꯏꯊꯧ ꯌꯥꯝ ꯇꯧꯕꯅꯦ ꯑꯩꯗꯤ ꯎ ꯀꯣꯏꯅꯕ ꯃꯇꯝꯗ ꯑ ꯍꯥꯏꯗꯤ ꯑꯗꯨꯝ ꯊꯕꯛ ꯂꯣꯏꯅꯃꯛ ꯇꯧꯕꯗ ꯑꯩꯉꯣꯟꯗ ꯍꯥꯏꯌꯨ ꯍꯥꯏꯕ ꯅꯠꯇꯦ ꯑꯗꯨ ꯑꯣꯏꯔꯁꯨ ꯈꯔ ꯂꯥꯞꯅ ꯆꯠꯀꯦ ꯍꯥꯏꯔꯗꯤꯀꯣ ꯑꯩꯉꯣꯟꯗ ꯍꯥꯏꯕꯤꯔꯝꯕꯗꯣ ꯄꯥꯝꯃꯦ ꯀꯩꯁꯨꯝ ꯍꯥꯏꯔꯝꯗꯕꯤ ꯄꯨꯡ ꯀꯌꯥ ꯄꯨꯡ ꯑꯌꯨꯛꯇꯒꯤ ꯅꯨꯡꯗꯥꯡ ꯐꯥꯎ ꯀꯩ ꯁꯨꯝ ꯍꯥꯏꯔꯛꯇꯕꯤꯗ ꯇꯧꯕ ꯇꯧꯕꯗꯗꯤ ꯑꯩꯁꯨ ꯄꯥꯝꯗꯦ
ꯑꯗꯨꯗꯤ ꯍꯦꯟꯃꯟꯗ꯭ꯔꯣ ꯅꯠꯇ꯭ꯔꯣ
ꯇꯜꯂꯦ ꯑꯩꯗꯤ
ꯇꯧꯗꯦꯍꯦ ꯑꯗꯨꯗꯤ ꯀꯗꯥꯢꯗꯒꯤ ꯉꯥꯏꯍꯥꯛꯇꯪꯒꯤ ꯄꯨꯡꯈꯥꯏ ꯑꯃ ꯃꯤꯅꯤꯠ ꯈꯔꯒꯤ ꯆꯠꯄꯗꯨꯗꯤ
ꯑꯗꯨꯗꯤ ꯀꯩꯁꯨ ꯀꯥꯏꯗꯦꯌꯦ ꯑꯗꯨꯗꯤ ꯀꯩꯁꯨ ꯀꯥꯏꯗꯦ ꯍꯥꯏꯗꯤ ꯑꯩꯈꯣꯏꯁꯨ ꯑꯁꯤꯗ ꯑꯉꯥꯡ ꯑꯃ ꯂꯩꯌꯦꯕ ꯑꯩꯁꯦ ꯌꯥꯝ ꯐꯨꯅꯤꯡꯉꯦꯕ ꯑꯩꯈꯣꯏꯅꯤꯅꯦꯒꯤ ꯃꯆꯥꯅꯨꯄꯤꯁꯦ
ꯎꯝ
ꯃꯆꯤꯟꯅ ꯀꯟꯕꯅꯦ ꯑꯗꯨꯝ ꯈꯨꯝꯒꯅꯤ ꯇꯧꯒꯅꯨ ꯍꯥꯏꯕ ꯊꯕꯛꯇꯨꯁꯨ ꯇꯧꯋꯦ ꯃꯤꯅ ꯋꯥꯏ ꯇꯩꯔꯦ ꯑꯃꯨꯛ ꯇꯩꯒꯦ ꯍꯥꯏꯒꯅꯤ ꯀꯣꯟ ꯐꯦꯡꯉꯦ ꯑꯩꯁꯨ ꯐꯦꯡꯒꯦ ꯍꯥꯏꯔ ꯆꯠꯀꯅꯤ ꯍꯩꯁꯨ ꯍꯩꯇꯕꯗꯣ ꯍꯣꯏ ꯂꯧ ꯆꯠꯈꯤꯕ ꯅꯦꯅꯦꯗꯣ
ꯎꯝ
ꯃꯣꯏꯒꯤ ꯐꯣꯟꯗꯣ ꯕꯦꯇ꯭ꯔꯤ ꯌꯥꯎꯗꯕ ꯃꯩ ꯂꯥꯛꯇꯕ ꯑꯗꯨꯒꯤ ꯑꯩꯅ ꯍꯧꯖꯤꯛ ꯑꯥ ꯄꯥꯔꯠ ꯊ꯭ꯔꯤꯗ
ꯅꯣꯏ ꯑꯗꯥꯏꯗꯒꯤ ꯑꯩ ꯌꯥꯝ ꯈꯪꯅꯕꯅꯤꯅꯦ
ꯑꯣ
ꯍꯥꯟꯅꯀꯣ ꯅꯨꯄꯤꯁꯨ ꯅꯨꯄꯥꯁꯨ ꯑꯩꯈꯣꯏ ꯃꯦꯇ꯭ꯔꯤꯛ ꯊꯥꯃꯤꯟꯅꯕꯀꯣ ꯑꯩ ꯑꯩ ꯀ꯭ꯂꯥꯁ ꯇꯦꯟꯗꯣ ꯀꯩꯅꯣꯗ ꯊꯥꯏꯑꯦꯕ ꯀꯩꯅꯣꯗ ꯑꯥ ꯅꯣꯅꯦ ꯅꯣꯅꯦꯒꯤ ꯍꯥꯏꯌꯔ ꯁꯦꯀꯦꯟꯗꯔꯤꯗꯀꯣ ꯑꯥ ꯇꯨ ꯊꯥꯎꯖꯟ ꯇꯦꯟꯗ
ꯇꯨ ꯊꯥꯎꯖꯟ ꯇꯦꯟꯗ
ꯍꯣꯏ
ꯅꯪ ꯇꯨ ꯊꯥꯎꯖꯟ ꯇꯦꯟꯗ ꯃꯦꯇ꯭ꯔꯤꯛ ꯊꯥꯔꯗꯤ ꯑꯩ ꯇꯨ ꯊꯥꯎꯖꯟ ꯇꯦꯟꯗ ꯑꯥ ꯀ꯭ꯂꯥꯁ ꯀꯌꯥ ꯀꯥꯔꯝꯒꯅꯤ ꯁꯤꯛꯁ ꯁꯕꯦꯟ ꯑꯦꯠ ꯅꯥꯏꯟ ꯇꯦꯟ ꯑꯩ ꯑꯉꯥꯡ ꯑꯣꯏꯔꯤ ꯅꯪ ꯀ꯭ꯂꯥꯁ ꯇꯦꯟꯗ ꯑꯩ ꯆꯍꯤ ꯃꯉꯥ
ꯑꯣ ꯃꯉꯥꯗꯤ ꯐꯥꯔꯕꯣ
ꯑꯣꯍꯣ ꯃꯉꯥ ꯐꯥꯔꯦ ꯃꯉꯥ ꯁꯨꯌꯦ ꯀ꯭ꯂꯥꯁ ꯀ꯭ꯂꯥꯁ ꯀꯦꯖꯤ ꯀꯥꯔꯝꯒꯅꯤ
ꯎꯝ ꯑꯗꯨꯗꯤ ꯅꯪ ꯀꯗꯥꯏꯗꯅꯣꯃ ꯎꯔꯝꯒꯅꯤ ꯑꯩꯅ ꯅꯣꯏ ꯃꯥꯅ ꯄꯣꯔꯒ ꯅꯪꯒꯟꯗ ꯄꯣꯔꯒ ꯆꯠ ꯊꯣꯛ ꯆꯠꯁꯤꯟ ꯇꯧꯕꯗ ꯈꯪꯗꯕꯒꯤꯅꯦꯕ ꯅꯪꯅꯦ ꯍꯥꯏꯕꯗꯣ ꯈꯪꯗꯕꯒꯤꯅꯦꯕꯀꯣ ꯃꯁꯤ ꯃꯁꯤ ꯑꯉꯥꯡꯁꯦ ꯌꯥꯝ ꯅꯨꯡꯁꯤꯌꯦꯅ ꯀꯥꯏ ꯑꯩꯅ ꯁꯨꯃꯥꯏꯅ
ꯑꯩꯏꯁ
ꯀꯩꯅꯣꯗ ꯇꯧꯕꯁꯨ ꯌꯥꯎꯔꯝꯒꯅꯤ ꯗꯨꯀꯥꯟ ꯆꯠꯄꯗ ꯈꯣꯠꯄꯗꯒ ꯎꯔꯗꯤꯀꯣ ꯑꯗꯨ ꯈꯪ ꯈꯪꯗꯕꯒꯤꯅꯦꯕ ꯍꯧꯖꯤꯛ ꯅꯪꯅꯤ ꯍꯥꯏꯕꯗꯣ
ꯑꯥ
ꯈꯪ ꯅꯪꯁꯨ ꯉꯥꯏꯈꯣ ꯀꯣ ꯍꯨꯃꯥꯡ ꯌꯥꯝ ꯊꯧꯋꯦꯗ
ꯍꯌꯦꯡ ꯅꯣꯏꯗ ꯅꯣꯏꯗ ꯌꯥꯝ ꯁꯥꯗꯤ ꯁꯥꯒꯅꯦꯀꯣ ꯅꯣꯏꯗ ꯇꯨꯔꯦꯟ ꯃꯄꯥꯟꯗ ꯂꯩꯕꯅꯤꯅꯀꯣ
ꯌꯥꯝ ꯁꯥꯏ ꯍꯣꯏ ꯃꯩꯁꯨ ꯂꯥꯛꯇꯦ
ꯅꯪ ꯄꯥꯠ ꯀꯌꯥꯗꯅꯦꯕ ꯏꯕꯦꯝꯃꯥ
ꯑꯁ ꯊ꯭ꯔꯤ ꯍꯥꯏꯔꯒ ꯅꯪ ꯀꯣꯛꯇꯣ ꯌꯥꯗ꯭ꯔꯦ
ꯑꯗꯣ ꯈꯤꯇꯪ ꯆꯍꯤ ꯌꯥꯝꯁꯜꯂꯛꯄꯩꯀꯣ
ꯑꯁ ꯑꯁ ꯂꯨꯔꯦꯅꯦ ꯑꯗꯨꯗꯤ ꯍꯌꯦꯡꯋꯥꯏ ꯅꯪ ꯅꯇꯨ ꯐꯥꯎ ꯀꯥꯎꯗꯅ
ꯀꯥꯎꯔꯣꯏ ꯍꯦ ꯑꯗꯨꯗꯤ ꯑꯇꯩ ꯂꯣꯏ ꯀꯥꯎꯈ꯭ꯔꯁꯨ ꯑꯗꯨꯃꯗꯤ ꯀꯥꯎꯕ ꯌꯥꯗꯦꯍꯦ
ꯀꯤꯕꯨ ꯀꯤꯖꯩꯅꯦ
ꯀꯩꯅꯣꯅꯦ ꯂꯥꯏꯔꯤꯛꯇꯤ ꯇꯝꯕ ꯂꯣꯏꯔꯕꯣ ꯏꯕꯦꯝꯃꯁꯦ
ꯀꯩꯍꯥꯏꯕ
ꯂꯥꯏꯔꯤꯛꯇꯤ ꯇꯝꯕ ꯂꯣꯏꯔꯕꯣ
ꯍꯟꯗꯛ‌ ꯑ ꯁꯤꯛꯁ ꯁꯦꯃꯤꯁꯇꯔ ꯊꯥꯕ ꯂꯣꯏꯔꯒ ꯂꯩꯔꯤ
ꯑꯣ ꯀꯩ ꯀꯩ ꯀꯣꯂꯦꯖꯇꯅꯣ
ꯍꯥꯏꯕꯤꯔꯣꯏ
ꯎꯝ ꯌꯥꯏ
ꯌꯥꯏ
ꯁꯞꯖꯦꯛꯇꯤ ꯀꯔꯤ ꯁꯞꯖꯦꯛ ꯂꯧꯕꯅꯣ
ꯑꯗꯨꯁꯨ ꯍꯥꯏꯕꯤꯔꯣꯏ ꯌꯥꯏ
ꯀꯔꯤ ꯃꯊꯦꯟ ꯆꯥꯔꯕꯅꯣ ꯉꯁꯤꯁꯦ
ꯑꯗꯨꯁꯨ ꯍꯥꯏꯅꯤꯡꯗꯦ ꯐꯥꯒꯤ ꯇꯧꯅꯤꯗ ꯉꯁꯤꯁꯦ ꯑꯥ ꯀꯥꯡꯁꯣꯏ ꯀꯥꯡꯁꯣꯏꯗ ꯀꯔꯤꯅꯣ ꯁꯟꯁꯥ ꯑꯣꯛ ꯁꯥ ꯍꯥꯞꯄꯗꯣ ꯑ ꯑꯌꯥꯏꯕ ꯍꯥꯏꯗꯣꯏꯔꯣ ꯍꯥꯎꯕꯅꯦ ꯑꯗꯨꯒ ꯑꯩꯈꯣꯏ ꯅꯦꯅꯦ ꯂꯥꯛꯄꯗꯣ ꯌꯦꯟ ꯊꯣꯡꯕ ꯑꯃꯨꯛ ꯄꯨꯔꯛꯑꯦ
ꯑꯗꯨꯗꯤ ꯑꯍꯥꯎꯕ ꯍꯥꯏꯕꯁꯦ ꯅꯣꯏꯌꯦ ꯑꯍꯥꯎꯕ ꯈꯨꯗꯤꯡꯃꯛꯁꯦ ꯅꯪ ꯆꯥꯔ ꯂꯩꯔꯦꯅꯦ ꯑꯗꯨꯗꯤ
ꯍꯣꯏ ꯑꯍꯥꯎꯕ ꯆꯥꯗ꯭ꯔꯥꯗꯤ ꯆꯥꯅꯤꯡꯗꯦ ꯑꯍꯥꯎꯕ ꯌꯥꯎꯔꯣꯏꯗꯤ ꯆꯥꯅꯤꯡꯗꯦ ꯑꯩꯈꯣꯏꯗꯤ
ꯆꯥꯒꯗꯕꯅꯤ ꯑꯍꯥꯎꯕ ꯂꯩꯁꯥꯕꯤꯁꯤꯡꯗꯤ ꯑꯍꯥꯎꯕ ꯆꯥꯒꯗꯕꯅꯦ꯫
ꯃꯥꯅꯦ ꯍꫭꯏ꯫ ꯅꯨꯡꯁꯥ ꯌꯥꯝ ꯁꯥꯑꯦꯗ꯫
ꯑꯗꯣ
ꯑꯉꯥꯡꯁꯦ ꯐꯣꯟ ꯌꯦꯡ ꯌꯦꯡꯒꯦꯅ ꯃꯥꯏ ꯑꯥ ꯃꯣꯏꯒꯤ ꯐꯣꯟꯗꯣ ꯕꯦꯇ꯭ꯔꯤ ꯂꯩꯇꯕꯩꯀꯣ꯫
ꯎꯝ꯫
ꯃꯩꯁꯨ ꯂꯥꯛꯇꯕ ꯑꯗꯨꯒꯤ ꯑꯩꯅ ꯁꯣꯂꯔꯗ ꯉꯥꯛꯇꯪ ꯐꯣꯟ ꯆꯥꯔꯖ ꯇꯧꯔꯝꯕꯅꯦꯕ ꯎꯝ ꯑꯥ꯫ ꯐꯣꯟꯗꯣ ꯁꯠꯗꯥꯎꯟ ꯆꯠꯈꯤꯕꯒꯤ ꯕꯦꯇ꯭ꯔꯤꯗꯣ ꯇꯞꯄꯦꯕ꯫
ꯎꯝ꯫
ꯑꯩꯒꯤ ꯐꯣꯟ ꯌꯦꯡꯍꯟꯗꯕ ꯑꯗꯣ ꯑꯩ ꯀꯩꯗꯧꯕ꯫
ꯇꯨꯔꯦꯟꯒꯤ ꯉꯥꯒꯨꯝꯕꯗꯤ ꯐꯥꯔꯒ ꯆꯥꯗꯕ꯭ꯔꯥ ꯅꯣꯏ ꯑꯗꯨꯋꯥꯏꯗ꯫ ꯏꯔꯤꯜ ꯏꯔꯤꯜꯒꯤꯗꫭ꯫
ꯆꯥꯏ ꯑꯈꯣꯏꯗꯤ ꯐꯥꯗꯦꯗ꯫
ꯅꯣꯏ ꯑꯗꯥꯏꯒꯤ ꯀꯩꯅꯣꯗꫭ꯫
ꯑ ꯍꯣꯏ꯫
ꯑꯩ ꯍꯌꯦꯡ ꯑꯩ ꯑꯦꯛꯖꯥꯝ ꯊꯥꯅ ꯊꯥꯅꯀꯣ ꯃꯗꯨꯒꯤ ꯇꯨꯔꯦꯟꯗ ꯑꯩ ꯏꯟꯚꯔꯇꯔ ꯄꯨꯔꯒ ꯅꯣꯡꯃ ꯏꯃꯥꯟꯅꯕ ꯑꯅꯤꯒ ꯑꯍꯤꯡ